ꯇꯥꯕ꯭ꯔꯣ
ꯇꯥꯏ ꯇꯥꯏꯌꯦ ꯇꯥꯕ꯭ꯔꯣ
ꯑꯣ ꯇꯥꯏ ꯌꯦ ꯇꯥꯏꯌꯦ
ꯎꯝ ꯎꯝ ꯊꯕꯛ ꯍꯜꯂꯛꯑꯕꯣ ꯑꯩ ꯐꯃꯨꯡ ꯂꯩꯔꯝꯃꯤꯅꯦ
ꯀꯩꯏꯟꯖꯥꯡ ꯆꯥꯒꯦ
ꯑ ꯏꯟꯖꯥꯡꯁꯦ ꯁꯧꯒꯔꯤ ꯊꯣꯡꯉꯦ ꯄꯥꯛꯅꯝ ꯑꯃꯒ
ꯑꯍꯥꯎꯕ ꯏꯟꯖꯥꯡꯅꯤꯅꯦ
ꯑ ꯅꯣꯏꯗꯤ
ꯑꯩꯈꯣꯏꯗꯤ ꯉꯁꯤ ꯀꯩꯅꯣ ꯊꯣꯡꯉꯦ ꯃꯥꯏꯔꯦꯟ ꯊꯣꯡꯉꯦ
ꯑꯣ ꯃꯥꯏꯔꯦꯟ ꯈꯛꯇ ꯁꯣꯏꯖꯤꯟ ꯌꯥꯎꯗ꯭ꯔꯣ
ꯃꯥꯏꯔꯦꯟ ꯁꯣꯏꯖꯤꯟꯗꯤ ꯍꯥꯞꯇ꯭ꯔꯦ ꯑꯉꯥꯡꯁꯤꯡ ꯃꯈꯅꯥꯎ ꯅꯥꯕ ꯌꯥꯎꯌꯦꯕꯀꯣ
ꯑꯥ
ꯑꯗꯨꯅ ꯃꯥꯏꯔꯦꯟ ꯑꯣꯏꯅ ꯊꯣꯡꯖꯤꯜꯂꯦ ꯃꯥꯏꯔꯦꯟ ꯁꯣꯏꯖꯤꯟ ꯍꯥꯞꯇꯅ ꯊꯣꯡꯉꯦ
ꯑꯣ ꯍꯥꯎꯕꯅꯦ ꯃꯥꯔꯦꯟ ꯊꯣꯡꯕ ꯁꯣꯢꯖꯤꯟ ꯑ ꯃꯌꯦꯟꯗꯣ ꯑꯩꯗꯤ ꯑꯊꯨꯝꯕꯗꯣ ꯍꯥꯏꯅꯗꯦꯕꯣ
ꯑꯩꯏꯗꯤ ꯑꯊꯨꯝꯕ ꯍꯦꯟꯅ ꯍꯥꯎꯋꯦ
ꯑꯣ ꯑꯩꯗꯤ ꯃꯣꯟ ꯃꯣꯟ ꯂꯥꯎꯕꯗꯣ ꯃꯣꯃꯣꯟ ꯂꯥꯎꯕꯌꯦ ꯑꯩ ꯃꯣꯔꯣꯛꯀ ꯁꯇꯛ ꯁꯥꯠꯇꯛ ꯇꯧꯕꯗꯣ
ꯍꯣꯏ
ꯑꯗꯨꯅ ꯍꯦꯟꯅ ꯍꯥꯎꯖꯩ
ꯑꯣ
ꯃꯤ ꯃꯤ ꯍꯩꯅꯕꯤꯅꯤꯗ ꯑꯗꯨꯕꯨꯗꯤ
ꯍꯣꯏ ꯏꯃꯥ ꯍꯣꯏ ꯗꯗꯥ ꯍꯣꯏ ꯑꯅꯥ ꯑꯌꯦꯛ ꯌꯥꯎꯗꯦ
ꯌꯥꯎꯗꯤꯌꯦ ꯑꯗꯨꯝ ꯂꯩꯌꯦ
ꯑꯣ ꯅꯪꯗꯤ ꯀꯩ ꯍꯣꯠꯅ ꯀꯩꯀꯩ ꯍꯣꯠꯅꯔꯤꯒꯦ
ꯑꯩ ꯀꯩꯁꯨꯝ ꯇꯧꯗꯤꯌꯀ ꯑꯗꯨꯝ ꯌꯨꯝꯗ ꯁꯨꯝ ꯂꯩ ꯑꯩꯈꯣꯏꯒꯤ ꯂꯧ ꯎꯔꯤꯌꯦ ꯑꯗꯨ ꯇꯧꯔꯤꯌꯦ ꯍꯟꯗꯛꯁꯦ ꯈꯔ
ꯑꯣ
ꯂꯧꯒꯤ ꯂꯧꯒꯤ ꯍꯥꯏꯗꯤ ꯂꯧ ꯃꯇꯝ ꯌꯧꯁꯤꯜꯂꯛꯇ꯭ꯔꯣꯕꯅꯤꯅꯦ ꯂꯧꯕꯨꯛꯇ ꯀꯩꯅꯣ ꯈꯔ ꯇꯧꯋꯦ ꯅꯥꯄꯤ ꯈꯔ ꯀꯩꯅꯣ ꯇꯧꯕ ꯈꯣꯠꯄ ꯇꯧꯊꯣꯛ ꯄ ꯈꯣꯠꯇꯣꯛꯄꯗꯣ ꯃꯣꯏꯒꯤ ꯍꯟꯗꯛ ꯃꯤ ꯈꯔ ꯀꯩꯅꯣ ꯇꯧꯔꯤꯌꯦ ꯂꯧ ꯊꯥꯔꯝꯗꯥꯏꯒꯤ ꯎꯝ
ꯍꯧꯖꯤꯛꯇꯤ ꯅꯣꯡ ꯆꯤꯡꯁꯨ ꯈꯔ ꯋꯥꯠꯄꯅꯤꯅ
ꯎꯝ ꯋꯥꯠꯂꯦ ꯋꯥꯠꯂꯦ ꯑꯗꯨꯅꯅꯦ ꯏꯁꯤꯡ ꯂꯧꯔꯒꯅꯦ ꯀꯩꯅꯣ ꯇꯧꯋꯦꯕ ꯍꯧꯗ ꯉꯥꯏꯔꯤꯗ ꯑꯗꯨꯒꯤ ꯑꯩꯈꯣꯏ ꯏꯃꯥ ꯍꯣꯏꯗꯣ ꯂꯧꯕꯨꯛꯇ ꯂꯩꯌꯦ ꯑꯗꯨꯒꯤ ꯌꯨꯝꯁꯦ ꯀꯅꯥꯝꯇ ꯂꯩꯇꯦꯅ ꯍꯩꯊꯥ ꯄꯣꯊꯥꯗꯒꯤ ꯃꯤ ꯂꯧꯕꯅꯤꯅ ꯑꯩ ꯂꯣꯢ ꯍꯣꯠꯅꯩꯌꯦ
ꯑꯥ
ꯑꯗꯨꯗ ꯆꯠꯊꯣꯛꯇ꯭ꯔꯦ ꯍꯟꯗꯛꯇꯤ ꯈꯔ
ꯑꯣ ꯑꯣ ꯑꯗꯨꯗꯤ ꯏꯁꯤꯡꯗꯤ ꯑꯗꯋꯥꯏꯗꯩ ꯆꯤꯡꯉꯤꯔꯣ
ꯏꯁꯤꯡ ꯑ ꯑꯩꯈꯣꯏꯒꯤ ꯄꯥꯠꯇꯒꯤ ꯆꯤꯡꯏ
ꯑꯣ
ꯄꯥꯠ ꯃꯌꯥꯗꯒꯤ ꯆꯤꯡꯏ ꯏꯁꯤꯡ
ꯑꯣ ꯑꯩꯁꯨ ꯉꯔꯥꯡꯁꯦ ꯉꯥ ꯐꯥꯕ ꯌꯦꯡꯕ ꯆꯠꯂꯨꯕ ꯑꯗ ꯂꯧꯕꯨꯛꯁꯤꯡꯗꯣ ꯏꯁꯤꯡ ꯑꯝꯇ ꯌꯥꯎꯍꯧꯗꯦꯕ
ꯑꯥ
ꯑꯩ ꯅꯣꯡꯖꯨ ꯇꯥ ꯑꯉꯥꯡ ꯍꯖꯤꯛꯇꯤꯡꯗꯨ ꯂꯧ ꯅꯣꯡ ꯍꯖꯤꯛꯆꯦ ꯃꯇꯝꯖꯦ ꯂꯧ ꯑꯈꯣꯏꯒꯤ ꯍꯨꯟꯕꯒꯤ ꯇꯥꯏꯃꯤꯡ ꯁꯪꯇꯤꯛ ꯁꯪꯕ ꯇꯥꯏꯃꯤꯡꯗꯣ ꯌꯧꯔ ꯗ꯭ꯔꯥ ꯍꯧꯖꯤꯛ ꯂꯧ ꯑꯝꯇ ꯀꯩꯅꯣ ꯇꯧꯍꯧꯗ꯭ꯔꯤ ꯂꯧꯖꯤꯡꯗꯣ
ꯑꯣ ꯂꯧꯖꯦ ꯀꯩꯝ ꯇꯧꯗ꯭ꯔꯤꯕꯥ
ꯑꯥ ꯅꯣꯡ ꯇꯥꯗꯕꯩꯔꯥ ꯀꯩꯅꯣ ꯈꯪꯗꯦ
ꯑꯣ ꯑꯣꯏꯔꯝꯒꯅꯤꯌꯦ ꯍꯧꯖꯤꯛ ꯅꯣꯡ ꯇꯥꯗꯤꯌꯦ ꯍꯥꯏꯕꯗꯤ ꯅꯣꯡꯗꯤ ꯃꯪꯗ꯭ꯔꯥ ꯅꯨꯡꯇꯤꯒꯤ
ꯍꯣꯏ
ꯑꯗꯨꯒ ꯅꯣꯡꯗꯤ ꯁꯨꯡꯇꯥꯗꯤ ꯇꯥꯗꯕꯗꯣ
ꯍꯣꯏ
ꯅꯣꯡꯗꯤ ꯃꯪꯉꯒ ꯁꯨꯡꯇꯥꯗꯤ ꯇꯥꯔꯛꯇꯦꯕ
ꯀꯥꯡ ꯅꯨꯡ ꯀꯣꯏꯕ ꯆꯠꯂꯣꯏꯗ꯭ꯔꯣ
ꯀꯥꯡ ꯆꯠꯀꯅꯤ ꯑꯦ ꯀꯩꯅꯣ ꯇꯧꯁꯦ ꯑꯦ ꯑꯩꯈꯣꯏ ꯖꯒꯣꯏ ꯑ ꯔꯥꯁ ꯂꯤꯂꯥ ꯁꯥ ꯖꯒꯣꯏ ꯁꯥꯁꯦ ꯍꯟꯗꯛ ꯀ꯭ꯔꯤꯁꯅ ꯖꯔꯃꯗ
ꯑ ꯁꯥꯖꯦ ꯑꯩ ꯑꯩꯖꯨ ꯍꯥꯏꯒꯦ ꯈꯜꯂꯝꯃꯤꯅꯦ ꯏꯆꯤꯖꯤꯡꯖꯦ ꯄꯨꯊꯣꯛꯑꯒ ꯖꯒꯣꯏ ꯁꯥꯥꯍꯟꯕ ꯌꯥꯏ ꯅꯠꯇ꯭ꯔꯥ
ꯑꯉꯥꯡ ꯅꯠꯇꯤꯌꯦ ꯑꯩꯈꯣꯏꯅꯦ
ꯑꯣ
ꯅꯪ ꯁꯥꯔꯛꯄ꯭ꯔꯣ
ꯑꯩꯖꯨ ꯌꯥꯝ ꯁꯥꯔꯛꯏꯗ
ꯑꯣ ꯑꯃ ꯑ ꯔꯥꯙꯥ ꯁꯥꯕꯤꯗꯣ
ꯑ ꯔꯥꯙꯥ ꯀ꯭ꯔꯤꯁꯅ ꯀ꯭ꯔꯤꯁꯅꯗꯨꯅ ꯑꯩꯈꯣꯏ ꯏꯆꯦꯅ ꯁꯥꯔꯦ ꯔꯗꯥꯅ ꯑꯩꯅ ꯑꯩꯈꯣꯏꯅ ꯑꯃꯨꯛ ꯑꯩꯈꯣꯏꯒꯤ ꯒꯨꯞꯄꯤ ꯀꯩꯀꯥ ꯁꯥꯕꯗꯣ
ꯑꯥ
ꯑꯗꯨ ꯑꯩꯈꯣꯏꯅ ꯁꯥꯕ ꯑꯩꯈꯣꯏ ꯑꯗꯨꯒ ꯔꯥꯗꯥꯗꯨꯅ ꯑꯩꯈꯣꯏ ꯆꯦ ꯑꯩ ꯍꯦꯛ ꯄꯣꯛꯃꯤꯟꯅꯕ ꯆꯤꯆꯦꯗꯨꯅ ꯁꯥꯏꯌꯦ ꯌꯥꯝ ꯁꯥꯔꯛꯏꯗ ꯑꯩꯈꯣꯏ
ꯍꯣꯏ ꯑꯗꯣ ꯍꯟꯗꯛ ꯁꯥꯖꯦꯅꯅꯦ ꯍꯥꯏꯅꯔꯤꯅꯦꯕ
ꯑ ꯁꯥꯖꯦ ꯁꯥꯖꯦ
ꯑ ꯑꯗꯣ ꯃꯣꯏꯒꯤ ꯑꯗꯨ ꯁꯥꯕꯗꯨ ꯂꯨꯄꯥ ꯀꯌꯥꯃꯨꯛꯀ ꯆꯪꯒꯦꯕ
ꯃꯣꯏꯖꯦ ꯑꯗꯨꯝ ꯍꯟꯗꯛ ꯑ ꯊꯥꯏꯅ ꯃꯇꯝꯒ ꯍꯧꯖꯤꯛꯀꯗꯤ ꯑꯃꯨꯛ ꯈꯦꯠꯅꯔꯛꯑꯦ ꯑꯗꯣ ꯗ꯭ꯔꯦꯁꯖꯤꯖꯨ
ꯑꯥ
ꯑꯗꯨꯅ ꯄꯤꯁꯥ ꯈꯔꯗꯤ ꯆꯪꯗꯧ ꯃꯥꯜꯂꯦ ꯁꯦꯠꯇꯣꯏꯅꯦ ꯄꯣꯠꯂꯣꯏ ꯁꯦꯠꯇꯣꯏꯅꯦ
ꯑ ꯑꯗꯨ ꯀꯌꯥꯃꯨꯛ ꯆꯪꯒꯦꯕ
ꯄꯣꯠꯂꯣꯏꯖꯦ ꯁꯝꯅ ꯍꯥꯏꯕꯗ ꯂꯨꯄꯥ ꯂꯤꯁꯤꯡ ꯑꯍꯨꯝ ꯃꯔꯤ ꯕꯨꯛꯇꯤ ꯑꯗꯨꯝ ꯆꯪꯗꯧ ꯃꯥꯜꯂꯦ ꯃꯣꯏꯒꯤ ꯑꯗꯨꯗ ꯋꯥꯏꯔꯛ ꯇ꯭ꯔꯤꯕ ꯗ꯭ꯔꯦꯁꯖꯤꯡꯗꯣ ꯀꯣꯛꯀꯤ ꯍꯥꯞꯅꯕ ꯈꯨꯠꯀꯤ ꯇꯥꯔꯛꯀꯗꯕ ꯗꯤꯁꯣꯟ ꯐꯤꯔꯤꯟ ꯅꯨꯡ ꯂꯣꯏ ꯌꯥꯎꯔ ꯄꯨꯔꯥ ꯀꯝꯄ꯭ꯂꯤꯠꯇꯅꯦ ꯑꯗ ꯑꯗꯥꯏꯃꯨꯛ ꯂꯩꯔꯝꯗꯧꯕ ꯃꯥꯜꯂꯦ
ꯑꯣ ꯀꯩꯁꯨ ꯌꯥꯝ ꯀꯟꯅꯕꯨꯗꯤ ꯆꯪꯗꯦꯀꯣ
ꯑꯥ ꯆꯪꯗꯦ
ꯍꯣꯏ ꯑꯗꯨꯕꯨꯗꯤ ꯈꯔꯁꯨ ꯋꯥꯏꯕꯅꯤꯅ ꯈꯔ ꯇꯧꯗꯣꯏꯅꯦꯕ
ꯍꯣꯏ
ꯑꯗꯣ ꯁꯥꯅꯤꯡꯉꯦ ꯁꯥꯁꯦꯅ ꯍꯥꯏꯅꯔꯝꯃꯤꯅꯦꯀꯣ ꯔꯥꯙꯥ ꯁꯥꯁꯦꯅ ꯑꯗꯣ ꯀ꯭ꯔꯤꯁꯅꯗꯣ ꯁꯥꯗ꯭ꯔꯁꯨ ꯌꯥ ꯍꯥꯞꯇ꯭ꯔꯁꯨ ꯌꯥꯕ ꯅꯠꯇ꯭ꯔꯣ
ꯌꯥꯗꯤꯌꯦ ꯔꯥꯙꯥ ꯀ꯭ꯔꯤꯁꯅ ꯍꯥꯏꯖꯦ ꯀ꯭ꯔꯤꯁꯅ ꯌꯥꯎꯗꯕ ꯌꯥꯔꯣꯏꯌꯦ
ꯌꯦꯃꯥ ꯀ꯭ꯔꯤꯁꯅ ꯌꯥꯎꯗꯗꯤ ꯌꯥꯗꯤꯌꯦ ꯑꯣ ꯑꯗꯥꯡ ꯉꯥꯛꯇ ꯁꯥꯕ ꯌꯥꯗꯦꯕ
ꯌꯥꯗꯤꯌꯦ
ꯑꯣ ꯑꯩꯈꯣꯏꯗꯤ ꯔꯥꯙ ꯉꯥꯛꯇ ꯁꯥꯕꯩꯅꯦꯅ ꯈꯜꯂꯤꯅꯤ
ꯀ꯭ꯔꯤꯁ ꯀ꯭ꯔꯤꯁꯅꯥ ꯌꯥꯎꯗꯕ ꯌꯥꯗꯦ
ꯎꯝ
ꯃꯤ ꯑꯗꯨꯒꯤ ꯃꯤꯒꯤ ꯂꯥꯏꯔꯣꯟ ꯇꯤꯔꯣꯟꯒꯤ ꯃꯌꯥꯝ ꯂꯩꯔꯤꯅꯦ
ꯑꯣ
ꯑꯗꯨ ꯁꯥꯕꯒꯤ ꯂꯥꯏꯌꯣꯟ ꯇꯤꯔꯣꯟ ꯌꯥꯝ ꯂꯩꯔꯤꯅꯦ ꯑꯩꯈꯣꯏꯅ ꯁꯥꯅꯤꯡꯉꯦꯅ ꯁꯥꯕ ꯌꯥꯗꯦꯕ ꯈꯪꯉꯕ
ꯑꯣ
ꯃꯤ ꯑꯗꯨ ꯀ꯭ꯔꯤꯁꯅ ꯁꯥꯕ ꯂꯣꯏꯔꯗꯤ ꯃꯤ ꯀ꯭ꯔꯤꯁꯅ ꯊꯥꯏꯅ ꯀ꯭ꯔꯤꯁꯅ ꯁꯥꯒꯤꯈꯤꯕ ꯃꯌꯥꯝꯁꯦ
ꯑꯥ
ꯃꯤꯗꯤ ꯋꯥꯍ ꯄ꯭ꯔꯃꯥꯟ ꯇꯧꯅꯩꯌꯦ ꯅꯨꯡꯉꯥꯏꯕ ꯂꯣꯏꯔꯦ ꯀꯥꯏ ꯍꯥꯏꯅꯩꯌꯦ ꯈꯪꯉꯕ ꯀ꯭ꯔꯤꯁꯅ ꯁꯥꯕꯁꯦ
ꯑꯣ
ꯑꯗꯨ ꯀ꯭ꯔꯤꯁꯅ ꯁꯥꯕ ꯃꯤꯁꯤꯡꯁꯦ ꯌꯥꯝ ꯑꯋꯥ ꯑꯅꯥ ꯇꯥꯒꯜꯂꯦ ꯈꯪꯗꯦ ꯈꯔ ꯑꯃꯅ ꯍꯥꯏꯅꯤꯀꯣ ꯑꯩꯈꯣꯏ ꯃꯅꯤ ꯑꯥꯎ
ꯔꯙ ꯁꯥꯕꯈꯤ
ꯔꯙ ꯁꯥꯕꯗꯤ ꯍꯥꯏꯅꯗꯦ
ꯑꯣ ꯀ꯭ꯔꯤꯁꯅ ꯁꯥꯕꯁꯦ ꯐꯠꯇꯦ ꯍꯥꯏꯕꯅꯤꯅꯦ ꯑꯗꯨꯗꯤ
ꯑꯥ ꯐꯠꯇꯦ ꯍꯥꯏ ꯐꯠꯇꯦ ꯍꯥꯏꯕ ꯃꯤꯟꯁ ꯀꯩ ꯍꯥꯏ ꯃꯣꯏꯒꯤ ꯑꯍꯜ ꯂꯃꯟ ꯍꯥꯏꯕ ꯋꯥꯅꯦꯕ ꯑꯗꯨ ꯃꯣꯏꯗꯤ ꯅꯨꯡꯉꯥꯏꯕ ꯂꯣꯏꯔꯦ ꯈꯣꯠꯂꯦ ꯀꯥꯏ ꯍꯥꯏꯅ ꯑꯗꯨꯃꯥꯏꯅ ꯍꯥꯏꯐꯦꯠ ꯍꯥꯏꯅꯕ
ꯑꯣ ꯑꯣ ꯈꯪꯗꯦꯅꯦ ꯑꯗꯨꯗꯤ ꯑꯩꯈꯣꯏꯗꯤ ꯑꯁ ꯆꯥꯗꯥꯗꯣ ꯁꯥꯗꯣꯛ ꯁꯦ ꯁꯥꯅꯤꯡꯉꯦꯅ ꯄꯣꯠꯂꯣꯏ ꯁꯦꯠꯅꯤꯡꯉꯦꯅ ꯁꯣꯝꯗ ꯔꯙꯥ ꯁꯥꯕꯒꯤ ꯋꯥꯔꯤ ꯁꯥꯟꯅꯔꯤ ꯑꯩꯈꯣꯏꯖꯤ ꯑꯩꯈꯣꯏꯗꯤ ꯂꯨꯍꯣꯡꯕꯗꯁꯨ ꯄꯣꯠꯂꯣꯏ ꯁꯦꯠꯂꯣꯏꯑꯕ
ꯑꯥ
ꯐꯅꯦꯛ ꯑꯣꯏꯅ ꯁꯦ
ꯍꯧꯖꯤꯛꯇꯤ ꯃꯩꯇꯩ ꯍꯧꯖꯤꯛꯇꯤ ꯃꯩꯇꯩꯉꯛꯇ ꯑꯣꯏꯑꯔꯕꯅꯤꯅ ꯐꯅꯦꯛꯁꯤꯦ ꯐꯁꯨ ꯐꯖꯩ ꯀꯩꯅꯣ ꯀꯥꯖꯦꯡ ꯂꯩꯒ ꯎꯞꯄꯇꯣ ꯐꯖꯗ꯭ꯔꯣ
ꯐꯖꯩ ꯐꯖꯕꯕꯨꯗꯤ ꯑꯇꯣ ꯄꯣꯂꯣꯏꯗꯣ ꯑꯃꯨꯛ ꯄꯥꯎ ꯁꯦꯠꯅꯤꯡꯗ꯭ꯔꯤꯕꯝꯅ ꯁꯦꯠꯅꯤꯡꯉꯤꯕ ꯑꯃꯨꯛ
ꯍꯣꯏ ꯍꯣꯏ ꯑꯗꯨ ꯂꯨꯍꯣꯡꯕꯁꯤꯗꯤ ꯑꯅꯤꯔꯛ ꯁꯅꯨ ꯍꯣꯡ ꯌꯥꯗꯕꯃꯤꯅ ꯄꯣꯠꯂꯣꯏ ꯁꯦꯠꯂꯒ ꯍꯣꯡꯍꯧꯕꯅꯗꯤ ꯐꯕ
ꯍꯣꯏ ꯑꯗꯨꯒꯤ ꯙꯔꯃ ꯑꯃ ꯑꯃꯒꯤ ꯋꯥ ꯅꯠꯇꯕ ꯁꯨꯝ ꯁꯦꯠꯆꯅꯤꯡꯉꯤꯕ ꯑꯩꯈꯣꯏꯅ ꯄꯣꯠꯂꯣꯁ ꯁꯦꯠꯆꯅꯤꯡꯉꯤꯕ ꯐꯅꯦꯛ ꯁꯤꯅ ꯑꯃꯨꯛ ꯑꯗꯨꯝ ꯁꯦꯠꯇꯣꯏꯅꯤ ꯑꯗꯨꯝ ꯁꯦꯠꯇꯣꯏꯅꯤ ꯑꯗꯨꯅ ꯄꯣꯠꯂꯣꯏꯁꯤꯗꯤ ꯎꯗꯤ ꯀꯩꯁꯨ ꯁꯦꯠꯅꯗꯦꯗꯅ ꯑꯃꯨꯛꯇꯒꯤ ꯍꯦꯟꯅ
ꯍꯣꯏ
ꯑꯗꯨꯅ ꯁꯦꯠꯅꯤꯡꯗꯅ ꯔꯙꯥ ꯑꯣꯏꯅ ꯁꯥꯕꯗ ꯁꯦꯠꯂꯁꯤꯦꯅ ꯍꯥꯏꯅꯔꯦ
ꯑꯣ ꯌꯥꯏ ꯑꯗꯨꯁꯨ ꯌꯥꯏ ꯅꯣꯏ ꯈꯟꯅꯩꯗꯣ ꯌꯥꯏ
ꯑ ꯀꯣꯛꯇꯨꯝꯝꯕꯤꯒ ꯍꯥꯞꯄꯗꯣ
ꯍꯣꯏ
ꯑꯗꯨꯒꯤ
ꯍꯧꯖꯤꯛꯇꯤ ꯗꯔꯃꯒꯤ ꯋꯥꯗ ꯅꯠꯇꯅ ꯍꯧꯖꯤꯛꯇꯤ ꯐꯅꯦꯛ ꯅꯨꯡꯅꯦꯛ ꯂꯣꯏ ꯑꯅꯝꯕꯅ ꯁꯦꯟꯅꯔꯛꯑꯦꯗꯅ
ꯁꯦꯠꯅꯩ ꯁꯦꯠꯅꯩ ꯃꯤ ꯃꯤꯒꯤ ꯁꯦꯠꯅꯤꯡꯕꯅꯦ ꯁꯦꯠꯅꯤꯡꯕꯗꯤ ꯃꯤꯁꯤꯡꯁꯦ ꯀꯩꯅꯣ ꯂꯣꯏ ꯁꯦꯠꯆꯅꯤꯡꯕ ꯄꯣꯠꯂꯣꯏꯁꯦ ꯑꯗꯨꯒꯒ ꯀꯩꯅꯣ ꯇꯧꯕ ꯃꯇꯨꯡꯟꯅꯗꯤ ꯍꯦꯛ ꯁꯦꯠꯇꯕ ꯁꯦ ꯁꯦꯠ
ꯍꯣꯏ ꯗꯔꯃꯒꯤ ꯍꯣꯏ
ꯑꯗꯨꯒꯤ ꯋꯥꯔꯤꯅꯤꯗ
ꯑ
ꯑꯣ ꯔꯥꯙꯥꯁꯤꯦ ꯍꯥꯏꯕꯁꯦ ꯀ꯭ꯔꯤꯁꯅ ꯌꯥꯎꯗ꯭ꯔꯗꯤ ꯌꯥꯗꯦꯕ
ꯌꯥꯗꯌꯦꯦ
ꯁꯨ ꯃꯤꯡꯒ ꯄꯤꯈꯠꯇꯣꯏꯔꯕ ꯑꯗꯨꯝ ꯅꯨꯃꯤꯠꯇꯨꯗ ꯑꯗꯨꯝ ꯄꯨꯜꯂꯞ ꯁꯥꯃꯤꯟꯅꯗꯣꯏꯔꯥ ꯅꯠꯇ꯭ꯔꯒꯅ ꯇꯣꯉꯥꯟꯅ ꯑꯩꯈꯣꯏ
ꯍꯥꯏꯥꯏꯗꯣꯏꯅꯦ ꯑꯩꯈꯣꯏꯅ ꯁꯤꯗ ꯑꯦ ꯁꯤ ꯅꯨꯃꯤꯠꯁꯤꯗ ꯁꯤ ꯑꯩꯈꯣꯏ ꯁꯤ ꯖꯒꯣꯏꯁꯦ ꯎꯠꯆꯒꯦꯅ ꯑꯩꯈꯣꯏꯅ ꯃꯤꯡ ꯄꯥꯜꯂꯨꯗꯣꯏꯅꯦ
ꯑꯣ ꯃꯐꯝ ꯆꯠꯂꯒ
ꯑ ꯃꯐꯝ ꯆꯠꯂꯒ ꯑꯦ ꯑꯩꯈꯣꯏꯅ ꯁꯥꯅꯤꯡꯉꯤꯕ ꯃꯐꯝꯗꯨꯣ ꯀꯣꯅꯨꯡꯗꯕꯨ ꯑꯣꯏꯔꯦ ꯑꯥ ꯃꯐꯝꯗꯕꯨ ꯑꯣꯏꯔꯦ ꯑꯦꯅꯤ ꯃꯐꯝ ꯑꯝꯗ ꯆꯠꯂꯒꯅꯦ ꯑꯩꯈꯣꯏꯅ ꯃꯤꯡ ꯄꯥꯜꯂꯨꯗꯣꯏꯕ ꯁꯤꯃ ꯁꯥꯖꯒꯦꯅ
ꯑꯣ ꯑꯩꯗꯤ ꯃꯌꯥꯝ ꯄꯨꯂꯞ ꯁꯥꯃꯤꯟꯅꯕꯗ ꯄꯨꯟꯅ ꯁꯥꯃꯤꯟꯅꯗꯣꯏꯔꯁꯅꯦ ꯂꯝ ꯂꯝꯒꯤ ꯑꯇꯣꯞꯄ ꯃꯌꯥꯝꯁꯨ ꯁꯥꯠꯂꯛꯑꯀꯥꯏꯗꯅ
ꯑ ꯃꯥꯟꯅꯗꯦ ꯑꯩꯈꯣꯏꯒꯤ ꯇꯤꯝ ꯑꯩꯈꯣꯏꯒꯤ ꯒ꯭ꯔꯨꯞ ꯍꯥꯏꯕ ꯑꯃ ꯂꯩꯗꯅ ꯑꯦ ꯑꯩꯈꯣꯏ ꯃꯤꯆ ꯑꯁꯨꯛꯅꯤ ꯁꯥꯗ ꯑꯥ ꯒ꯭ꯔꯨꯞꯅꯤ ꯁꯥꯗꯣꯏꯁꯦ ꯔꯥꯙꯥ ꯀ꯭ꯔꯤꯁꯅꯥ ꯂꯩꯔꯦ ꯃꯥꯒꯤ ꯁꯦꯕꯣꯛ ꯃꯌꯥꯝ ꯑꯃ ꯌꯥꯎꯋꯤꯗꯅ
ꯎ ꯑꯣ ꯑꯣ
ꯑꯗꯨꯒ ꯇꯧꯔ ꯁꯥꯒꯗꯧꯅꯦ
ꯑꯣ
ꯖꯒꯣꯏ ꯑꯍꯥꯟꯕ ꯁꯥꯕꯗ ꯀ꯭ꯔꯤꯁꯅꯥꯅ ꯍꯥꯟꯅ ꯁꯥꯔꯅꯤ ꯀ꯭ꯔꯤꯁꯅꯥ ꯊꯣꯛꯑꯕ ꯃꯇꯨꯡꯗ ꯔꯥꯙꯁꯤꯦ ꯊꯣꯛꯂꯛꯑꯅꯤ ꯃꯔꯤ ꯃꯔꯤ ꯊꯣꯛꯂꯛꯑꯅꯤ
ꯑꯥ
ꯑꯗꯨꯒ ꯃꯤ ꯀꯩꯅꯣꯒ ꯑꯩꯈꯣꯏꯒꯤ ꯀꯩꯅꯣ ꯑꯕꯦꯔ ꯆꯥꯏꯕꯤꯒꯩꯝ ꯌꯥꯎꯔꯤꯅꯤ ꯈꯪꯕ ꯍꯣꯏ ꯑꯔꯥꯇꯤꯒ ꯀꯠꯇꯣꯏꯅꯦ ꯑꯩꯈꯣꯏꯒꯤ ꯑꯩꯈꯣꯏꯒꯤ ꯑꯩꯈꯣꯏꯒꯤ ꯃꯩꯇꯩꯒꯤ ꯀꯩꯅꯣꯗꯣ ꯑꯔꯥꯇꯤꯅ ꯑꯃ ꯑꯩꯈꯣꯏꯒꯤ ꯑꯉꯧꯕ ꯀꯩꯅꯣ ꯗꯨꯛ ꯃꯥꯟꯕꯗꯣ ꯃꯩꯆꯨꯔ ꯇꯧꯕꯗꯣ ꯑꯗꯨꯒꯗꯣ ꯀ ꯀꯠꯇꯣꯏꯅꯦ ꯑꯁꯦꯡꯕ ꯀꯠꯇꯣꯏꯅꯦ ꯂꯥꯏꯔꯣꯟ ꯑꯁꯦꯡꯕꯅꯦ ꯑꯗꯣ ꯑꯗꯨ ꯇꯧꯗꯗꯤ ꯌꯥꯗꯌꯦ ꯑꯩꯈꯣꯏꯅ ꯍꯦꯛꯇ ꯄꯨꯁꯥ ꯁꯥ ꯌꯥꯗꯤꯌꯦꯦ
ꯑꯣ ꯂꯥꯏꯑꯣꯨꯡꯉꯀꯠꯇꯣꯏꯅꯦꯕ
ꯍꯣꯏ
ꯑꯗꯨꯗ ꯁꯣ ꯁꯣ ꯎꯠꯄꯒꯤ ꯋꯥꯔꯤꯅꯦꯕ ꯑꯁ ꯑꯩꯈꯣꯏꯗꯤ ꯌꯥꯏꯈꯤ ꯀ꯭ꯔꯤꯁꯅ ꯂꯩꯇ꯭ꯔꯁꯨ ꯑꯩꯈꯣꯏ ꯃꯁꯦꯟ ꯁꯥꯎꯔ ꯁꯤꯁꯦ ꯑꯃꯨꯛ ꯇꯝꯕ ꯅꯥꯏꯗꯣꯏꯅꯤꯅꯦꯀꯣ ꯑꯣ
ꯑꯣ ꯅꯣꯏ ꯅꯣꯏ ꯈꯜꯂꯤꯁꯤꯅ ꯄꯨꯊꯣꯛ ꯊꯣꯛꯣꯛ ꯌꯥꯏꯅ ꯑ ꯄꯨꯔꯣꯏꯁꯦ ꯁꯦꯠꯂꯒ ꯍꯦꯛꯇ ꯊꯣꯛꯎꯨꯁꯨꯦ ꯁꯤꯅꯦꯕ ꯈꯜꯂꯤꯁꯦ
ꯍꯣꯏ
ꯑꯣ ꯑꯗꯨꯃꯥꯏꯅ ꯈꯜꯂꯨꯏꯔꯥ
ꯑꯥ ꯍ ꯑꯗꯨꯗꯤ ꯃ ꯄꯥꯎꯗ ꯄꯤꯅꯈꯤꯒꯦ ꯄꯣꯠꯂꯣꯏ ꯁꯦꯠꯂꯒ ꯄꯥꯡꯊꯣꯛ ꯊꯣꯛꯄ ꯌꯥꯗꯦ ꯍꯥꯏꯇꯥꯔꯗꯤ
ꯍꯥꯏꯒꯣ ꯍꯥꯏꯒ꯭ꯔꯣ
ꯑꯝꯇ ꯄꯥꯎ ꯂꯧꯅꯒꯤꯒꯦ
ꯍꯣꯏ ꯍꯣꯏ ꯊꯝꯃꯒꯦ ꯊꯝꯃꯒꯦ ꯂꯧꯅꯔꯝꯃꯣ
ꯎ ꯄꯤꯌꯦꯂꯖ